ꯍꯜꯂꯣ ꯍꯜꯂꯣ
ꯇꯥꯔꯦ ꯇꯥꯔꯦ
ꯑꯝ ꯀ꯭ꯔꯤ ꯇꯧꯕ꯭ꯔꯥ
ꯉꯣꯏꯈꯣ ꯍꯥꯏꯔꯒ
ꯍꯥ
ꯉꯥꯏꯈꯣ ꯍꯥꯏꯔꯒ ꯇꯥꯕ꯭ꯔꯣ
ꯎꯝ
ꯏꯔꯨꯕꯒꯤꯅꯦ
ꯂꯣꯏꯔꯕ꯭ꯔꯣ
ꯂꯣꯏꯔꯦꯗꯣ ꯐꯤ ꯁꯨꯒꯦ ꯇꯧꯕꯅꯦ
ꯑꯣ
ꯆꯥꯛꯗꯤ ꯆꯥꯔꯕ꯭ꯔꯣ
ꯆꯥꯗ꯭ꯔꯤ ꯊꯣꯡꯗ꯭ꯔꯤꯌꯦ
ꯑꯦ ꯆꯥꯛ ꯆꯥꯕꯒꯨꯝꯕ ꯃ ꯇꯥꯎꯔꯦꯍꯦ ꯅꯪ ꯁꯤꯗꯤ ꯊꯦꯡꯈ꯭ꯔꯦꯗ ꯕꯣꯜ ꯌꯦꯡꯂꯤꯉꯥꯏ ꯃꯇꯝ ꯌꯧꯔꯅꯤ
ꯇꯦꯟ ꯊꯥꯔꯇꯤꯗꯅꯦ ꯕꯣꯜꯗꯤ
ꯍꯧꯖꯤꯛ ꯑꯦꯠ ꯑꯦꯠ ꯑꯦꯠ ꯊ꯭ꯔꯤ ꯇꯥꯔꯦꯅꯦ
ꯑꯁ ꯆꯥꯛ ꯆꯥꯅꯤꯡꯗ꯭ꯔꯦꯗ ꯅꯪꯗꯤ ꯆꯥꯔꯕꯣ
ꯈꯣꯏꯗꯤ ꯆꯥꯛ ꯉꯟꯇꯥꯅ ꯆꯥꯈꯔꯦ
ꯀꯩ ꯃꯊꯦꯜ ꯆꯥꯔꯦ
ꯏꯁꯀꯣꯁ ꯀ ꯃꯈꯦꯜ
ꯏꯁꯀꯨꯋꯥꯁ ꯅꯨꯡꯉꯥꯏꯍꯦ ꯁ꯭ꯀꯋꯥꯁ ꯊꯥꯔꯛꯎꯅꯦ ꯅꯪꯁꯨ
ꯑꯣ ꯀꯅꯥ ꯆꯠꯅꯤꯡꯉꯥꯏ ꯂꯩꯕ꯭ꯔꯥ
ꯈꯪꯗꯦ
ꯑꯣ ꯁꯥꯏꯃꯣꯟ ꯇꯣ ꯆꯠ ꯂꯥꯛꯄ꯭ꯔꯥꯅꯦ
ꯑꯦ ꯂꯥꯛꯇꯦ ꯎꯝ ꯗꯦ ꯑꯥꯞꯐꯇ꯭ꯔ ꯇꯨꯃꯣꯔꯣꯅ ꯂꯥꯛꯀꯦ ꯇꯧꯕꯅꯦ
ꯑꯣ ꯃꯥ ꯂꯥꯛꯈ꯭ꯔꯗꯤ ꯑꯩ ꯏꯁꯀꯣꯁꯇꯣ ꯃꯉꯣꯟꯗ ꯄꯤꯕ ꯌꯥꯏꯗꯅ
ꯃꯉꯣꯟꯗ ꯄꯤꯔꯒ ꯀꯅꯥꯅ ꯑꯃꯨꯛ ꯄꯨꯒꯅꯤ
ꯑꯃꯨꯛ ꯃꯥꯅ ꯗꯤꯄꯣꯖꯤꯠ ꯇꯧꯕꯅꯤꯅ ꯅꯪꯉꯣꯟꯗ
ꯍꯣꯏ ꯑꯗꯨꯁꯨ ꯌꯥꯏ ꯈꯔ ꯃꯥ ꯍꯜꯂꯛꯄꯗ ꯑꯩ ꯍꯥꯏꯒꯦ
ꯀꯥꯟꯅꯗꯤ ꯌꯨꯝꯗ ꯂꯩꯕ꯭ꯔꯥ
ꯑꯩꯒꯤ ꯌꯨꯝꯗꯅꯦ
ꯅꯪꯒꯤ ꯌꯨꯝꯗ ꯂꯥꯛꯑꯕꯤ ꯌꯥꯕ꯭ꯔꯣ
ꯍꯝ
ꯍꯥꯥ
ꯀꯔꯤ
ꯄꯧꯒꯥꯏꯒꯤ ꯌꯨꯝꯗꯔꯥ ꯍꯥꯏꯅ ꯈꯟꯕ
ꯑꯩꯒꯤ ꯌꯨꯝꯗꯅꯦ
ꯑꯣ
ꯑꯩ ꯍꯍ ꯑꯁ ꯅꯥꯒꯦ ꯇꯧꯕꯅꯦ ꯍꯛꯆꯥꯡ ꯑꯁꯤ ꯀꯩ ꯍꯥꯏꯁꯦ ꯂꯥꯏꯍꯧ ꯇꯧꯒꯦ ꯇꯧꯕꯅꯤ
ꯀꯔꯤ ꯀꯔꯤ ꯇꯧꯕꯒꯤꯔꯣ
ꯈꯪꯗꯦ ꯐꯦꯟ ꯊꯥꯃꯟꯕꯒꯤꯀꯣ
ꯎꯝ ꯐꯦꯟ ꯊꯥꯒꯅꯨ
ꯑꯗꯨꯒ ꯉꯁꯤ ꯎꯝ ꯐꯤꯁꯦ ꯌꯥꯝ ꯁꯥꯏꯕ ꯅꯩ ꯌꯥꯝ ꯍꯛꯆꯥꯡ ꯑꯗꯨꯒ ꯕꯣꯜ ꯁꯥꯟꯅꯕ ꯆꯠꯂꯦ ꯑꯗꯨꯒ ꯂꯣꯏꯔꯒ ꯂꯥꯛꯄꯗ ꯈꯔ ꯏꯪꯕꯀꯣ ꯆꯥꯡꯗ
ꯑꯣ ꯑꯗꯨꯃꯥꯏꯅ ꯇꯧꯔꯗꯤ ꯅꯪꯁꯨ ꯁꯥꯟꯅꯕ ꯆꯠ ꯇ꯭ꯔꯕꯁꯨ ꯌꯥꯕꯅꯤꯅꯦ
ꯉꯁꯥꯏꯗꯤ ꯑꯗꯨꯃꯥꯏꯅ ꯇꯧꯕ ꯅꯠꯇꯦ ꯁ꯭ꯋꯥꯏꯗ ꯀꯩꯁꯨ ꯇꯧꯗꯕꯅꯦ ꯁꯨꯝ ꯍꯛꯆꯥꯡ ꯁꯥꯕꯀꯣ ꯀꯔꯤ ꯏꯟꯁꯥꯡ ꯆꯥꯁꯤꯔ ꯈꯪꯗ꯭ꯔꯦ
ꯑꯍꯥꯎꯕ ꯆꯥꯎꯌꯣ
ꯑꯁ ꯑꯍꯥꯎꯕ ꯆꯥꯃꯟꯕꯒꯤ ꯆꯥꯅꯤꯡꯗ꯭ꯔꯦ ꯋꯀꯤꯡꯁꯨ ꯆꯦꯟꯗꯦ
ꯑꯍꯥꯎꯕ ꯉꯥꯛꯇ ꯁꯥ ꯆꯃꯟꯕꯩ ꯑꯌꯨꯛꯇꯁꯨ ꯑꯣꯛ ꯁꯥ ꯆꯥꯏ
ꯑꯝ
ꯑꯗꯨꯒ ꯉꯔꯥꯡꯁꯨ ꯁꯔ ꯔꯤꯁꯤꯑꯦ ꯆꯤꯀꯟ ꯁꯥꯏꯑꯦ ꯉꯔꯥꯡ ꯑꯌꯨꯛꯁꯨ ꯆꯤꯀꯟ ꯆꯥꯏꯌꯦ ꯊꯣ ꯁꯥ ꯁꯃꯟꯕꯒꯤ ꯀꯣ
ꯍꯤꯗꯥꯛ ꯂꯧꯒꯦ ꯇꯧꯕꯅꯦ ꯍꯧꯖꯤꯛ
ꯑꯣ ꯀꯔꯤ ꯀꯔꯤꯒꯤꯔ ꯍꯥꯏ ꯈꯪꯗ꯭ꯔꯒ ꯀꯃꯥꯏꯅ ꯍꯤꯗꯥꯛ ꯆꯥꯒꯅꯤ
ꯁꯤ ꯄꯦꯔꯥꯁꯇꯃꯣꯜ ꯆꯥꯔꯗꯤ ꯈꯥ ꯐꯒꯅꯤ
ꯄꯦꯔꯁꯇꯃꯣꯜꯗꯣ ꯐꯥꯗꯦꯗ
ꯄꯦꯔꯥꯁꯇꯃꯣꯜꯗꯤ ꯁꯤ ꯈꯨꯔꯨꯃꯕꯁꯨ ꯌꯥꯎꯋꯦ ꯑꯗꯨꯒ ꯃꯔꯣꯛ ꯁꯨꯞꯃꯤꯁꯨ ꯌꯥꯎꯋꯦ
ꯑꯣ ꯑꯗꯨ ꯄꯔꯥꯁ ꯄꯔꯥꯁꯇꯃꯣꯜ ꯅꯠꯇꯕꯀꯣ ꯁ꯭ꯌꯨꯃꯤ ꯀꯣꯜ ꯐ꯭ꯂꯨꯗꯣ ꯆꯥꯑꯣ
ꯐ꯭ꯂꯨꯒꯤ ꯅꯠꯇꯦ ꯍꯣꯏ ꯀꯩꯅꯣ ꯀꯣꯛ ꯈꯔ ꯆꯤꯛ꯭ꯔꯒ ꯇꯤꯡꯁꯤꯛꯄꯗꯣ
ꯑꯗꯨꯒꯤꯅꯦ ꯅꯪꯅ ꯅꯨꯡꯁꯤꯠꯇ ꯇꯣꯏꯅ ꯐꯥꯝꯕꯒꯤꯅꯦ ꯑꯗꯨꯒꯤ ꯁ꯭ꯋꯤꯃꯤꯀꯣ ꯐ꯭ꯂꯨ ꯑꯗꯨ ꯆꯥꯑꯣ
ꯂꯣꯛ ꯂꯩꯍꯥꯎꯒꯤ ꯐꯥꯕꯅꯦ
ꯀꯥꯏꯗꯅꯣ ꯅꯪꯗꯤ
ꯎꯎꯎ ꯑ ꯑꯝ ꯕꯖꯥꯔꯗ
ꯏꯃꯥ ꯆꯥꯎꯕꯤꯒꯤ ꯌꯨꯝꯗ
ꯌꯨꯝ ꯍꯟꯒꯗ꯭ꯔꯥ
ꯍ ꯍ ꯍꯟꯅꯔꯣꯏ ꯉꯁꯤꯗꯤ ꯑꯩ ꯑꯥ ꯁꯤꯗ ꯂꯦꯞꯀꯅꯤ ꯍꯌꯦꯡ ꯍꯌꯦꯡ ꯕꯥꯔꯗꯦ ꯂꯥꯏꯕꯒꯤꯀꯣ ꯑꯦ ꯑꯦ ꯉꯁꯤ ꯑꯍ ꯂꯤꯌꯝ ꯂꯤꯌꯝꯒꯤ ꯃꯅꯥꯎꯅꯨꯄꯥ
ꯑꯣ ꯅꯣꯏꯁꯦ ꯎꯝ ꯃꯇꯥꯂꯤ ꯃꯣꯏ ꯕꯥꯔꯗꯦꯗꯣ
ꯑ ꯥ ꯍꯥ ꯍꯌꯦ ꯑꯥ ꯉꯁꯤꯅꯦ
ꯑꯥ ꯉꯁꯤ ꯑꯥ ꯑꯩ ꯑꯌꯨꯛꯇ ꯑꯗꯨꯔꯣꯝꯗ ꯂꯥꯛꯄꯗꯀꯣ ꯃꯣꯏꯁꯦ ꯀꯦꯝ ꯁꯦꯝꯕꯩ ꯁꯦꯝꯕꯅꯦꯕ
ꯑꯥ ꯎꯕ꯭ꯔꯥ ꯃꯇꯂꯤꯕꯨ
ꯎ ꯎꯗꯦ ꯑꯗꯨꯝ ꯃꯣꯏꯒꯤ ꯀꯣꯠꯌꯥꯔꯗꯀꯣ ꯑꯦꯝ ꯁꯦꯝꯕꯗꯣ ꯑꯗꯨꯝ ꯎꯔꯤꯅꯦ
ꯃꯣꯏꯅ ꯇ꯭ꯋꯦꯟꯇꯤ ꯐꯥꯏꯐ ꯍꯥꯏꯕꯗꯣ ꯉꯁꯤ ꯑꯣꯏꯔꯝꯃꯦꯕ
ꯃꯇꯜꯂꯤꯁꯨ ꯂꯩ ꯂꯩꯔꯝꯒꯅꯤ
ꯀꯔꯥ ꯀ ꯀꯩꯗꯧꯉꯩ ꯍꯟꯒꯅꯤ ꯃꯥ
ꯑꯦ ꯑꯦ ꯈꯪꯗꯦ ꯑꯈꯣꯏ ꯄꯥꯎ ꯐꯥꯎ ꯅꯥꯗꯦ
ꯀꯔꯤꯒꯤ
ꯑꯦ ꯃꯥꯗꯣ ꯕꯤꯖꯤ ꯌꯥꯝ ꯑꯣꯏꯌꯦ ꯑꯩ ꯑꯗꯨꯒꯤ ꯑꯩꯁꯨ ꯐꯥꯎꯅꯥꯅꯤꯡꯗꯦ
ꯀꯝꯄ꯭ꯂꯦꯛꯁꯟ ꯌꯥꯝ ꯐꯔꯅꯤ ꯃꯥꯗ
ꯍꯣꯏ ꯀꯔꯤꯁꯨꯨ ꯀꯥꯏꯗꯦ ꯀꯝꯄ꯭ꯂꯦꯛꯁꯟ ꯐꯥꯔꯁꯨ ꯐꯠꯇ꯭ꯔꯥꯕꯁꯨ ꯇꯃꯦꯡꯂꯣꯡꯗ ꯂꯩꯔꯗꯤ ꯃꯥꯒꯤ ꯀꯝꯄ꯭ꯂꯦꯛꯁꯟꯗꯣ ꯃꯨꯊꯠꯀꯅꯤ
ꯑꯗꯨꯝ ꯂꯩꯕꯒꯤ ꯀꯝꯄ꯭ꯂꯦꯛꯁꯟꯒ ꯀꯣ ꯃꯣꯏ ꯃꯄꯥꯟꯗꯒꯤ ꯂꯥꯛꯄ ꯀꯝꯄ꯭ꯂꯦꯛꯁꯟꯗꯣ ꯇꯃꯦꯡꯂꯣꯡꯗ ꯑꯗꯨꯝ ꯂꯩꯔꯗꯤ ꯃꯣꯏꯅ ꯃꯄꯥꯟꯗꯒꯤ ꯂꯥꯛꯄ ꯀꯝꯄ꯭ꯂꯦꯛꯁꯟꯗꯣ ꯃꯨꯠꯂꯗꯤ ꯃꯣꯏꯗꯣ ꯀꯔꯤꯔꯥ ꯎꯝ
ꯐꯖꯔꯔꯣꯏ ꯍꯥꯏꯕꯅꯤ ꯇꯃꯦꯡꯂꯣꯡꯗ ꯂꯩꯕꯅ ꯑꯗꯨꯝ ꯂꯩꯔꯗꯤ ꯑꯩꯈꯣꯏꯒꯤ ꯀꯝꯄ꯭ꯂꯦꯛꯁꯟꯗꯤ ꯃꯨꯊꯠꯇꯦꯀꯣ ꯑꯗꯨꯒꯤ ꯍꯣꯏ ꯂꯥꯛꯔꯗꯤꯀꯣ ꯃꯨꯠꯀꯅꯦꯕ ꯑꯗꯨ ꯐꯖꯔꯔꯣꯏ ꯍꯥꯏꯕꯅꯦ
ꯒ꯭ꯌꯥꯟ ꯇꯕ꯭ꯔꯥ
ꯇꯥꯔꯦ ꯇꯥꯔꯦ
ꯅꯪ ꯇꯂꯣꯞ ꯆꯥꯔꯗꯤ ꯑꯩꯁꯨ ꯀꯝꯄ꯭ꯂꯦꯛꯁꯟꯒꯤ ꯗꯤꯜ ꯂꯤ ꯑꯥ ꯆꯠꯀꯦꯗ
ꯍꯝꯍꯝ ꯀꯔꯤꯒꯤ ꯅ꯭ꯌꯨ ꯃꯨꯗꯁꯨ ꯌꯥꯏ ꯀꯥꯅꯗꯦ
ꯇ꯭ꯔꯒ ꯂꯩꯔꯔꯣꯏ ꯅꯪ ꯇꯂꯣꯞ ꯆꯥꯔꯗꯤꯀꯣ ꯑꯩ ꯗꯦꯜꯂꯤꯗ ꯐ꯭ꯂꯦꯠ ꯑꯃ ꯂꯧꯔꯒ ꯑꯗꯨꯝ ꯂꯩꯒꯅꯤ
ꯍꯨ ꯑ ꯑ ꯍꯍ
ꯌꯥ ꯅꯣꯛꯑꯦꯅꯦ
ꯇꯅ ꯅꯪꯒꯤ ꯅꯨꯄꯤ ꯅꯪꯒꯤ ꯅꯨ ꯄꯤ ꯇꯧꯗ꯭ꯔꯁꯨ ꯑꯩꯗꯤ ꯅꯪꯒꯤ ꯇꯂꯣꯞ ꯇꯪꯈꯥꯏꯗꯤ ꯑꯗꯨꯝ ꯑꯩꯅ ꯆꯥꯒꯅꯤ
ꯈꯪ ꯈꯪꯉꯣ ꯀꯣ
ꯈꯪꯅꯤꯡꯗꯦ
ꯇꯣꯂꯣꯞ ꯇꯪꯈꯥꯏꯗꯤ ꯑꯩꯉꯣꯟꯗ ꯄꯤꯒꯗꯕꯅꯦ ꯍꯥꯏꯕꯗꯤ ꯅꯪꯒꯤ ꯅꯪꯒꯤ ꯅꯨꯡꯉꯥꯏꯅꯕ ꯑꯩꯅ ꯐꯣꯟ ꯇꯧꯕꯤꯔꯦ ꯅꯪꯒꯤ ꯅꯨꯡꯉꯥꯏꯅꯕ ꯑꯩꯅ ꯅꯨꯡꯁꯤꯕꯤꯔꯦ
ꯍꯝ
ꯌꯥꯝꯃꯨꯡ ꯑꯩꯅꯦꯗꯅ
ꯐꯔꯦ ꯑꯗꯣ ꯑꯩ ꯍꯥꯟꯅ ꯍꯤꯗꯥꯛ ꯂꯧꯕ ꯆꯠꯀꯦ ꯑꯗꯨꯒ ꯑꯃꯨꯛ ꯐꯧꯅꯥꯔꯁꯦ ꯑꯩ ꯁꯔꯥꯞ ꯁꯔꯥꯞ ꯁꯣꯂꯝꯒꯦ ꯑꯗꯣ ꯑꯩ ꯇꯦꯛꯁ ꯑꯃꯨꯛ ꯇꯧꯔꯛꯀꯦ ꯇꯦꯛꯁ ꯊꯥꯔꯛꯀꯦ
ꯍꯣꯏ ꯍꯣꯏ ꯍ ꯍꯣꯏ ꯍꯣꯏ ꯍꯣꯏ